ꯇꯥꯏ ꯇꯥꯏ
ꯑꯗꯣ ꯃꯣꯏ ꯑꯩꯈꯣꯏꯁꯦ ꯑꯀꯪꯕꯤꯗꯣ
ꯎꯝ
ꯑꯩꯈꯣꯏꯁꯦ ꯀꯥꯡꯕꯤꯁꯤꯗ ꯑꯩꯅ ꯑꯦꯛꯖꯥꯝ ꯊꯥꯕ ꯅꯨꯄꯤꯗꯣ
ꯎꯝ
ꯑꯣ ꯃꯥꯅ ꯑ ꯃꯤ ꯑꯃꯛꯇꯒꯤ ꯑ ꯃꯉꯥ ꯀꯣ ꯇꯧꯕꯗ ꯃꯉꯥ ꯃꯉꯥ ꯁꯨꯔꯗꯤ ꯀꯔꯤꯅ ꯃꯔꯨꯞꯒꯤ ꯄꯩꯁꯥꯗꯣ
ꯎꯝ
ꯎꯝ ꯈꯤꯇꯪ ꯈꯤꯇꯪ ꯑꯣꯏꯒꯅꯤ ꯍꯥꯏꯔꯒ ꯑꯩꯗꯤ ꯀꯩꯅꯣ ꯇꯧꯔꯒ ꯑꯩꯈꯣꯏ ꯏꯆꯦ ꯑꯩꯈꯣꯏꯒꯤ ꯌꯨꯝ ꯃꯅꯥꯛꯇ ꯂꯩꯕ ꯅꯨꯄꯤꯗꯣ
ꯑꯝ
ꯁꯜꯍꯧꯕ ꯅꯨꯄꯤꯗꯣ
ꯑꯥ
ꯑꯗꯨ ꯅꯨꯄꯤꯗ ꯑꯩꯁ ꯑꯗꯨꯝ ꯑꯗꯨ ꯑꯗꯨꯃꯥꯏꯅ ꯇꯧꯗꯦ ꯑꯩꯗꯤ ꯃꯤ ꯑꯃꯗ ꯌꯥꯝ ꯇꯧꯋꯦ ꯍꯥꯏꯌꯦ ꯑꯗꯨꯒꯤ ꯑꯩꯅ
ꯑꯩꯁꯨ ꯌꯥꯝ ꯇꯧꯋꯦ ꯑꯗꯣ ꯄꯩꯁꯥꯗꯤꯀꯣ ꯌꯥꯝꯗꯦ ꯈꯪꯗꯦꯗ ꯃꯤꯒꯤꯗꯤꯀꯣ ꯍꯟꯗ꯭ꯔꯦ ꯍꯦꯜꯂꯦꯕ ꯑꯗꯨꯝ ꯀꯣꯜ ꯇꯧꯕꯗꯀꯣ ꯑꯩꯈꯣꯏꯒꯤꯗꯤ ꯗꯤ ꯌꯥꯝ ꯆꯪꯗꯦꯕ ꯃꯤꯒꯤꯗꯤꯀꯣ ꯀꯣ ꯑꯃ ꯇꯧꯕꯗꯣ ꯀꯣ ꯋꯥꯟ ꯍꯟꯗ꯭ꯔꯦ ꯍꯦꯂꯦ ꯆꯥ ꯆꯥꯝꯃꯥ ꯌꯥꯡꯈꯩ ꯑꯗꯨ ꯑꯗꯨ ꯌꯧꯋꯦꯕ ꯑꯗꯨ ꯑꯩꯈꯣꯏꯒꯤꯗꯤ ꯑꯗꯨ ꯌꯧꯔꯤꯕ ꯍꯣꯏ ꯑꯣꯏ ꯑꯃꯈꯛꯇ ꯇꯧꯕꯗ
ꯑꯣ ꯅꯪꯗꯤ ꯑꯗꯨ ꯑꯗꯨꯗꯤ
ꯑꯩꯒꯤꯗꯤꯦ ꯗꯨꯃꯥꯏ ꯏꯟ ꯆꯪꯗꯦ ꯀꯔꯤꯒꯤꯅꯣ ꯈꯪꯗꯦ ꯑꯩꯈꯣꯏꯁꯨ ꯃꯤꯒꯤꯗꯤ ꯑꯗꯨꯝ ꯑꯣ ꯊꯥꯔꯇꯤ ꯃꯤꯅꯤꯠ ꯊꯥꯔꯇꯤ ꯃꯤꯅꯤꯠ ꯍꯦꯜꯂꯗꯤꯀꯣ ꯆꯥꯝꯃꯥ ꯆꯥꯝꯃꯥ ꯌꯥꯡꯈꯩ ꯆꯥꯝꯃꯉꯥ ꯑꯗꯨꯝ ꯆꯪꯉꯦꯕ ꯑꯗꯨꯝ ꯂꯥꯛꯑꯦꯕ ꯃꯣꯏꯒꯤꯗꯣ
ꯉꯔꯥꯡ ꯉꯁꯥꯏ ꯑꯩ ꯏꯆꯦ ꯑꯀꯪꯕꯤꯗꯀꯣ
ꯎꯝ
ꯇꯧꯕ ꯀꯥꯟꯗ ꯑꯩꯈꯣꯏ ꯑꯅꯤꯁꯨ ꯃꯤꯅꯤꯠ ꯃꯈꯥꯏ ꯑꯗꯨꯒꯨꯝꯕꯗꯤ ꯇꯧꯋꯤꯅꯦ ꯑꯗꯨꯒ ꯅꯝꯕꯔ ꯊꯣꯛꯂꯛꯄꯗꯣ ꯀꯣ ꯇꯧꯔꯀꯥꯟꯗ ꯂꯣꯏꯔꯀꯥꯟꯗ ꯑꯗꯨꯗꯤ ꯇꯨ ꯊꯥꯎꯖꯟ ꯐꯣꯔ ꯍꯟꯗ꯭ꯔꯦꯗ ꯑꯗꯨꯃꯥꯏꯅ ꯇꯧꯋꯤꯅꯦ
ꯎꯝ ꯑꯗꯨꯗ ꯀꯩꯅꯣꯗꯤ ꯌꯥꯝꯔꯝꯒꯅꯤ ꯄꯩꯁꯥꯗꯣ
ꯑꯣ ꯍꯣꯏꯁꯦ ꯑꯩꯈꯣꯏ ꯏꯆꯦ ꯑꯀꯪꯕꯤꯗꯣ
ꯎꯝ
ꯃꯥꯗꯤ ꯎ ꯔꯥ ꯑꯁꯤ ꯃꯥꯒꯤꯗꯣ ꯂꯣꯏꯔꯗꯤ ꯇꯧꯅꯤꯡ ꯏꯗ꯭ꯔꯦ ꯍꯥꯏꯅꯤ
ꯀꯩ ꯀꯦ
ꯑꯗꯨ ꯂꯣꯏꯔꯗꯤ ꯃꯃꯥꯒꯤꯗꯣ ꯑꯃꯨꯛ ꯍꯧꯔꯛꯅꯤ ꯍꯥꯏ
ꯑꯣ ꯑꯗꯣ ꯃꯃꯥꯒꯤꯗꯣ ꯇꯧꯔꯒ ꯀꯣ ꯏꯅꯦꯒꯤꯗꯣ ꯏꯅꯦꯅ ꯃꯉꯣꯟꯗ ꯇꯧꯔꯛꯄ ꯌꯥꯏꯑꯕ ꯑꯗꯨ ꯇꯧꯕ ꯌꯥꯏ ꯑꯩꯗꯤ ꯇꯧ ꯑꯩꯗꯤ ꯇꯧꯕ ꯌꯥꯗ꯭ꯔꯦ ꯃꯤꯅ ꯇꯧꯕꯗꯤ ꯌꯥꯕ
ꯑꯗꯣ ꯑꯩꯈꯣꯏꯒꯤ ꯅꯣꯏꯒꯤ ꯂꯣꯏꯔꯕꯗꯣ ꯑꯗꯨꯝ ꯑꯃ ꯄꯤꯒꯅꯤ ꯍꯥꯏꯗ꯭ꯔꯣꯅꯦ ꯉꯁꯥꯏꯗꯣ
ꯀꯣꯡꯗꯗ
ꯎꯝ ꯑꯦ ꯎꯝ ꯍꯌꯦꯡꯗꯤꯀꯣ ꯅꯣꯏꯒꯤ ꯃꯔꯨꯞ ꯄꯁꯥꯗꯣ ꯊꯥꯔꯛ ꯀꯛꯅꯤ ꯍꯥꯏꯅꯦ ꯑꯩꯈꯣꯏ ꯏꯆꯦꯀꯪꯕꯤꯗꯣ ꯍꯥꯏ
ꯑꯣ
ꯅꯪꯒꯤꯗꯤ ꯋꯥꯟ ꯀꯦꯗꯤ ꯍꯦꯟꯂꯕ꯭ꯔꯥ
ꯍꯦꯟꯗ꯭ꯔꯤ ꯍ ꯀꯗꯤꯖꯤ ꯋꯥꯟ ꯀꯦ ꯌꯦꯅꯗ ꯉ ꯍ ꯍ ꯎꯝ ꯀꯔꯝ ꯀꯥꯟꯗꯗ ꯑꯩꯅ ꯎ ꯂꯧꯊꯣꯛꯄꯗꯣ ꯉꯔꯥꯡ ꯔꯃꯠꯇꯔ ꯀꯔꯝ ꯀꯥꯟꯗꯔꯣ ꯃꯟ ꯇ꯭ꯁꯗꯦ ꯐ꯭ꯔꯥꯏꯗꯦꯗ ꯑꯣꯏꯔꯝꯃꯅꯤ ꯑꯩꯅ ꯄꯩꯁꯥ ꯂꯧꯊꯣꯛ ꯖꯣ
ꯑ
ꯑꯩꯠ ꯍꯟꯗ꯭ꯔꯦꯗꯗꯤ ꯂꯧꯊꯣꯛꯑꯦ
ꯑꯣ ꯑꯗꯣ ꯑ ꯃꯤ ꯀꯌꯥꯗ ꯎꯝ ꯀꯣꯜ ꯇꯧꯔꯛꯄꯒꯤꯔ ꯑꯗꯣ ꯃꯤꯒꯌꯥꯒꯤꯔ
ꯃꯤ ꯃꯤꯁꯦ ꯃꯤ ꯀꯌꯥꯔ ꯑꯩꯅ ꯇꯧꯕꯗꯣ ꯃꯤ
ꯇ꯭ꯋ ꯏꯟꯇꯤꯗꯤ ꯁꯨꯗꯦꯕ ꯀꯔꯦ ꯀꯌꯥꯅꯣ ꯑꯩꯠꯇꯤꯟ ꯁꯚꯦꯟꯇꯤꯟ ꯁ꯭ꯋꯥꯏꯗ ꯑꯝ ꯂꯩꯔꯝꯃꯅꯤ
ꯅꯪ ꯀꯣꯜ ꯇꯧꯕꯗ ꯁꯦꯚꯦꯟꯇꯤꯟꯒꯤꯗꯣ ꯑꯩꯠ ꯍꯟꯗ꯭ꯔꯦꯗ ꯈꯛꯇꯔꯅꯦ ꯑꯗꯨ ꯅꯠꯇ꯭ꯔꯗ ꯑꯗꯨ ꯅꯠꯇ꯭ꯔꯗꯤ ꯎꯝ ꯇꯦꯟꯒꯤꯔꯥ ꯑꯗꯨꯝ ꯑꯣꯏꯒꯅꯤꯗ ꯂꯣꯏꯅꯃꯛꯇꯤ ꯑꯣꯏ ꯔꯣꯏ
ꯈꯪꯗꯦꯗ ꯈꯔꯁꯨ ꯀꯣ ꯀꯩꯅꯣ ꯊꯣꯛꯂꯛꯇꯕ ꯆꯦꯛꯀꯤꯡ ꯂꯩꯕꯀꯣ ꯑꯗꯨꯒꯤ ꯑꯁ ꯌꯥꯝ ꯃꯤꯒꯤꯅꯤ ꯌꯥꯝ ꯌꯥꯝ ꯆꯪꯉꯦ
ꯑꯥ
ꯃꯤꯒꯤꯗꯤ ꯌꯥꯝ ꯌꯥꯝ ꯆꯪꯉꯦ ꯑꯩꯈꯣꯏꯒꯤꯗꯤ ꯎꯝ
ꯑꯁꯤꯗꯣ ꯑꯁꯤ ꯇꯧꯕꯁꯦ ꯋꯥꯗꯣ ꯌꯥꯝꯃꯤ ꯌꯥꯝ ꯉꯥꯡꯉꯣ ꯍꯥꯏꯅꯦ ꯑꯗꯨ ꯅꯠꯇ꯭ꯔꯗꯤ ꯌꯥꯔꯔꯣꯏ ꯍꯥꯏꯅꯦ
ꯎꯝ ꯅꯟ ꯏꯁꯇꯣꯞ ꯂꯩꯌꯦ ꯉꯥꯡ ꯉꯥꯡꯅꯕꯅꯤꯅꯦ
ꯑꯣ ꯑꯗꯨ ꯑꯩꯈꯣꯏꯗꯤ ꯑꯁꯤꯒꯨꯝꯕ ꯇꯧꯕꯗꯣ ꯑꯩꯈꯣꯏꯒꯤ ꯂꯣꯟ ꯅꯠꯇꯕꯒꯤꯀꯣ ꯌꯥꯎ ꯌꯥꯝ ꯋꯥꯏ ꯍꯥꯏꯕ ꯋꯥꯔꯤꯗꯣ ꯂꯥꯏꯛꯄ ꯂꯩꯇꯦ ꯑꯗꯨꯒꯤ ꯑꯩꯈꯣꯏꯁꯦ ꯀꯥꯡꯕꯤꯒ ꯑꯩꯈꯣꯏ ꯑꯅꯤ ꯀꯣꯜ ꯇꯧꯔꯒ ꯍꯦꯛ ꯂꯣꯏꯔꯒ ꯑꯃꯨꯛ ꯀꯣꯜ ꯇꯧꯔꯛꯄ ꯀꯥꯟꯗ ꯋꯥꯔꯗꯣ ꯂꯣꯏ ꯂꯣꯏꯔꯀꯥꯟꯗ ꯑꯃꯨꯛ ꯑꯃꯨꯛ ꯀꯔꯤꯔꯥ ꯆꯥꯛ ꯆꯥꯔꯕ꯭ꯔꯥ ꯑꯃꯨꯛ ꯍꯥꯎꯔꯛꯏꯅꯦ ꯌꯥꯝ ꯌꯥꯝꯗꯥꯎꯅꯤ ꯃꯅ ꯃꯥꯆ ꯍꯥꯏ ꯌꯦꯅꯦ
ꯋꯥ ꯉꯥꯡꯅꯤꯉꯥꯏ ꯂꯩꯇꯦꯕ ꯑꯗꯨꯝ ꯃꯤ ꯑꯃꯈꯛꯇ ꯇꯧꯔꯗꯤꯀꯣ ꯋꯥ ꯉꯥꯡꯅꯕꯗꯣ ꯂꯩꯇꯦꯕ ꯑꯩꯈꯣꯏ ꯂꯣꯟꯗꯁꯨ ꯅꯠꯇꯦ ꯑꯗꯨꯒꯤ
ꯑ ꯉꯁꯥꯏꯗꯣ ꯑꯦꯃꯤꯡꯒꯤ ꯅꯨꯄꯥꯗꯣ ꯋꯥꯆꯦꯞꯗ
ꯎ
ꯃꯥꯗ ꯑꯔꯅꯁꯦ ꯁꯥꯔꯛꯄ ꯃꯣꯏꯒꯤ ꯑꯁꯤ ꯁꯤꯒꯤ ꯋꯥꯗꯤ ꯑꯩꯈꯣꯏ ꯌꯥꯝ ꯑꯥꯗ ꯆꯤꯡꯅꯤ ꯆꯤꯡꯗ ꯂꯩꯕꯒꯤ ꯁꯤꯒꯨꯝꯕ ꯋꯥ ꯍꯥꯏꯕ ꯈꯪꯗꯦ ꯑꯩꯈꯣꯏꯒꯤ ꯑꯩꯈꯣꯏꯒꯤ ꯋꯥꯗ ꯉꯥꯡ ꯉꯥꯏ ꯇꯧꯕꯤꯔꯛꯑꯣ ꯍꯥꯏꯔꯒ ꯍꯣꯏ ꯇꯧꯒꯦ ꯑꯗꯨꯗꯤ ꯍꯥꯏꯅꯤ
ꯍꯁꯦ ꯑꯗꯨ ꯑꯗꯨꯗꯤ ꯌꯥꯝ ꯐꯔꯤꯅꯦ ꯑꯩꯈꯣꯏ ꯂꯣꯟꯗ ꯉꯥꯡꯉꯗꯤ ꯑꯁ ꯌꯥꯔꯑꯦ ꯑꯩꯈꯣꯏ ꯌꯥꯝ ꯇꯥꯟꯕ ꯌꯥꯔꯦ
ꯑ ꯏꯆꯦ ꯏꯆꯦ ꯀꯥꯡꯕꯤꯗ ꯑꯗꯨꯝ ꯍꯥꯏꯅ ꯑꯩꯈꯣꯏ ꯑꯩꯈꯣꯏ ꯂꯣꯟꯗ ꯍꯥꯏꯔꯗꯤꯀꯣ ꯃꯥꯗꯤ ꯄꯩꯁꯥ ꯌꯥꯝ ꯄꯥꯏꯒꯅꯤ ꯍꯥꯏꯅꯤ
ꯈꯔꯣꯕꯔꯇꯤ ꯑꯣꯟ ꯈꯔꯅꯤ
ꯑꯣ ꯃꯣꯏ ꯃꯥ ꯑꯗꯨ ꯅꯨꯄꯥꯗꯣ ꯅꯣꯏ ꯈꯪꯅꯕ꯭ꯔꯣ
ꯈꯪꯗꯦꯗ ꯑꯩꯅ ꯑꯗꯨꯝ ꯉꯗꯣ ꯑꯩꯉꯣꯟꯗ ꯚꯣꯏꯁ ꯀꯣꯜ ꯇꯧꯔꯛꯄꯒꯤ ꯑꯩꯅ ꯍꯥꯏꯕꯅꯦ ꯌꯨꯝꯗ ꯑꯦꯛꯖꯥꯝ ꯊꯥꯔꯤꯉꯥꯏ ꯂꯩꯕ ꯀꯥꯟꯗꯗꯤꯅꯤꯗ
ꯑꯣ
ꯑꯁ ꯑꯩꯒꯤꯁꯨ ꯂꯣꯏꯅꯤꯡ꯭ꯔ ꯅꯦ ꯂꯥꯏꯅꯤꯡꯕꯅ ꯂꯣꯏꯔꯦ ꯑꯩꯒꯤꯗꯤ ꯑ ꯍꯌꯦꯡꯗꯤꯀꯣ ꯂꯣꯏꯅꯃꯛ ꯇꯧꯋꯦ ꯑꯩ ꯑꯗꯨ ꯅꯠꯇ꯭ꯔꯗꯤ ꯌꯥꯔꯣꯏ
ꯍ ꯑꯩꯈꯣꯏ ꯏꯆꯦꯒꯤꯁꯨ ꯁꯤꯗ ꯂꯩꯕ ꯅꯨꯄꯤꯁꯦꯗꯣ
ꯎ
ꯑꯗꯨ ꯃꯥꯒꯤꯁꯨ ꯌꯥꯝ ꯆꯪꯕ ꯃꯥꯜꯂꯦꯀꯣ
ꯎꯝ ꯑꯗꯨꯒꯤꯅꯦ ꯃꯥꯗꯣ ꯅꯨꯡꯉꯥꯏꯔꯤꯕꯗꯣ ꯟꯀꯗꯤ ꯑ
ꯃꯥꯒꯤꯗꯤ ꯌꯥꯝ ꯆꯪꯕ ꯃꯥꯜꯂꯦ
ꯅꯪ ꯃꯉꯣꯟꯗ ꯀꯣꯜ ꯇꯧꯔꯕ꯭ꯔꯣ
ꯑꯩ ꯉꯔꯥꯡ ꯀꯨꯏꯔꯦꯗ ꯑꯩ ꯇꯧꯗ꯭ꯔꯦ
ꯑꯣ ꯑꯃ ꯑꯅꯤꯗꯤ ꯇꯧꯕ꯭ꯔꯥ ꯃꯉꯣꯟꯗ
ꯑꯍꯨꯝ ꯃꯔꯤ ꯃꯔꯤ ꯁꯨꯒꯗ꯭ꯔꯥ ꯁꯨꯔ ꯑꯃ ꯃꯣꯏ ꯑꯍꯨꯝ
ꯑꯩꯗꯤ ꯑꯃꯈꯛꯇꯅꯤꯅꯦ ꯃꯉꯣꯟꯗ ꯇꯧꯕꯗꯣ ꯑꯗꯨꯒ ꯑꯦꯛꯖꯥꯝ ꯂꯩꯔ ꯔꯦ ꯍꯥꯏꯔꯒ ꯀꯣꯁꯨ ꯇꯧꯕꯁꯨ ꯌꯥꯗ꯭ꯔꯦ
ꯑꯩꯁꯨ ꯀꯣꯜ ꯇꯧꯔꯛꯀꯦ ꯍꯥꯏꯕꯅ ꯃꯅꯥꯎꯅꯨꯄꯤꯒꯤ ꯅꯝꯕꯔꯗꯨꯣ
ꯎꯝ
ꯑꯗꯨ ꯇꯧꯕꯅꯤꯅ ꯃꯥꯒꯤ ꯅꯝꯕꯔꯗꯗꯤ ꯇꯧꯗꯦ ꯃꯅꯥꯎꯅ ꯅꯨꯄꯤ ꯅꯝꯕꯔꯗ
ꯉꯔꯥꯡꯁꯥꯏꯗꯃꯅ ꯑ ꯃꯅꯥꯎ ꯅꯨꯄꯤꯒꯤꯗꯣ ꯌꯥꯗ꯭ꯔꯦ ꯇꯧꯔꯛꯀꯅꯨ ꯍꯥꯏꯅꯦ ꯑꯩꯉꯣꯟꯗꯗꯤ ꯀꯔꯤꯒꯦꯔꯥ
ꯑꯣ ꯀꯩꯗꯧꯕꯖꯥꯔ
ꯑꯪ ꯁꯤ ꯁꯤꯗ ꯑꯦꯗꯃꯤꯁꯟ ꯇꯧꯗ꯭ꯔꯤꯀꯣ
ꯇꯎꯗ꯭ꯔꯦ
ꯑꯗꯨꯁꯨ ꯌꯥꯔꯦ ꯄꯩꯁꯥ ꯌꯥꯝ ꯇꯪꯕꯒꯤꯀꯣ ꯑꯁꯦ ꯌꯥꯝ ꯋꯥꯏꯅꯦꯈꯣꯏꯖꯤꯛ
ꯍꯣꯏ ꯑꯁ ꯄꯩꯁꯥ ꯌꯥꯝ ꯆꯪꯉꯦ ꯄꯩꯁꯥꯁꯨ ꯄꯤꯔꯛꯇꯦ ꯃꯣꯏꯁꯦ ꯑꯩꯁꯦ ꯁꯨꯝ ꯁꯨꯝ ꯏ ꯀꯥ ꯈꯦ
ꯎꯝ
ꯁꯥꯕꯤꯔꯛꯑꯣ ꯍꯥꯏꯔꯒ ꯁꯨꯝ ꯁꯨꯡ ꯄ ꯄꯤꯔꯛꯇꯕꯩ ꯋꯥꯅꯤꯅ ꯑꯗꯨ ꯅꯨꯄꯤꯗꯣ ꯑꯩꯅ ꯍꯥꯟ ꯅ ꯂꯩꯕꯗꯣ ꯑꯩ ꯍꯅ ꯄꯩꯁꯥ ꯄꯤꯔꯛꯇ꯭ꯔꯤꯕ ꯑꯩꯒꯤ ꯑꯗꯨꯒꯤ ꯑꯁ ꯑꯩꯁꯨ ꯑꯗꯨ ꯑꯦꯝꯁꯟ ꯇꯧꯅꯤꯡꯉꯥꯏꯗꯤ ꯂꯥꯛ ꯅꯦꯕꯣ ꯄꯩꯁꯥ ꯄꯤꯔꯛꯇꯕ ꯏꯃꯥꯅꯗꯤ ꯄꯨꯕꯤꯒꯦ ꯑꯗꯣ ꯏꯅꯦ ꯈꯣꯏꯗ ꯂꯧꯕꯤꯔꯒꯦ ꯑꯣ ꯇꯧꯔ ꯇꯔꯣ ꯑꯗꯨꯒ ꯃꯥꯅ ꯄꯤꯔꯛꯄ ꯀꯥꯟꯗ ꯑꯃꯨꯛ ꯎ ꯀꯩꯅꯣ ꯇꯧꯔꯣ ꯍꯥꯏꯕꯅꯦ ꯑꯩꯅ ꯑꯁ ꯇꯜꯂꯦ ꯑꯗꯨꯗꯤ ꯑꯩ ꯎꯝ ꯃꯔꯨꯞꯀꯤ ꯀꯩꯅꯣ ꯂꯧꯍꯧꯗꯣꯏꯅꯤꯅ ꯑꯩꯁꯨ ꯀꯩ ꯍꯥꯏꯗꯣꯏꯔ ꯊꯥꯒꯤ ꯀꯩꯅꯣ ꯍꯨꯟꯗꯣꯏꯅꯦꯅꯀꯣ ꯑꯩꯅ ꯇꯟꯕ ꯑꯩꯁꯨ ꯇꯜꯂꯦ ꯑꯗꯨꯗꯤ ꯑꯩ ꯃ ꯃꯣꯏꯅ ꯄꯤꯔꯛꯄꯗꯤ ꯄꯤꯔꯛꯑꯗꯤ ꯄꯤꯔꯛꯑꯦ ꯅꯠꯇ꯭ꯔꯗꯤ ꯇꯧꯔꯔꯣꯏ ꯩꯅ ꯍꯥꯏꯕ ꯍꯥꯏꯩꯅ ꯑꯗꯨꯒ ꯃꯣꯏ ꯀꯣꯜ ꯇꯧꯔꯒ ꯃꯣꯏꯅ ꯃꯣꯏꯅ ꯍꯦꯟꯅ ꯁꯥꯎꯋꯤꯅꯦ ꯑꯩꯅ ꯁꯥꯎ ꯁꯔꯨꯛꯇꯣ ꯃꯣꯏꯅ ꯁꯥꯎꯔꯒ ꯍꯥꯏꯌꯦ ꯀꯔꯖꯤꯅ ꯈꯪꯗꯦ
ꯑꯗꯣ ꯏꯅꯦ ꯑꯩꯈꯣꯏ ꯑꯈꯪꯕꯤꯒꯤ ꯃꯃꯥꯗꯣ ꯑꯩꯈꯣꯏ ꯏꯅꯦꯗꯣ ꯃ ꯍꯥꯏꯕꯤꯔꯛꯑꯣ ꯍꯥꯏꯅꯦ ꯃꯣꯏꯅ ꯃꯐꯝꯗ ꯂꯩꯌꯣ ꯍꯥꯏꯔꯒ ꯃꯣꯏꯅ ꯑꯗꯨꯝ ꯍꯧꯖꯤꯛꯁꯨ ꯍꯥꯏ ꯄꯩꯁꯥꯗꯅꯤꯌꯣ ꯍꯥꯏ
ꯎꯝ ꯃꯥ ꯑꯩꯈꯣꯏ ꯏꯅꯦꯒꯤ ꯄꯩꯁꯥꯁꯨ ꯌꯥꯝ ꯂꯩꯌꯦ ꯍꯥꯏꯌꯦ ꯃꯉꯣꯟꯗ ꯄꯤꯅꯤꯡꯉꯥꯏ ꯏꯃꯅ ꯠꯇ꯭ꯔꯤ ꯍꯥꯏꯌꯦ ꯃꯤꯅ ꯍꯥꯏꯕꯅꯦ ꯆꯨꯝꯕ꯭ꯔꯥ ꯆꯨꯝꯗ꯭ꯔꯕ꯭ꯔꯥꯗꯤ ꯈꯪꯗꯦ ꯑꯩꯅꯦꯒꯤ ꯄꯩꯁꯥꯁꯨ ꯃꯥꯅ ꯇꯣꯜꯂꯦ ꯍꯥꯏꯕꯅꯦ ꯄꯤꯅꯤꯡꯉꯥꯏ ꯂꯩꯌꯦ ꯍꯥꯏ ꯑꯗꯣ ꯃꯤꯅꯗꯤ ꯍꯥꯏ ꯃꯤ ꯃꯌꯥꯝ ꯍꯥꯏꯗ ꯄꯩꯁꯥ ꯅꯨꯡꯉꯥꯏꯇꯦ ꯑꯗꯣ ꯅꯨꯄꯤꯗꯣ ꯄꯩꯁꯥ ꯅꯨꯡꯉꯥꯏꯇꯕꯅꯦ ꯂꯒꯨꯅꯨꯍ ꯑꯦ
ꯎꯝ ꯃꯥꯗꯣ ꯊꯥꯗ ꯄꯩꯁꯥ ꯆꯥꯔꯌꯦ ꯍꯥꯏꯕ ꯍꯥꯏꯅꯦ ꯍꯥꯏꯒꯔ ꯃꯣꯏꯗꯤ ꯄꯩꯁꯥ ꯄꯥꯏꯕ ꯅꯨꯄꯤꯅꯦ ꯍꯥꯏꯗ
ꯎꯝ ꯄꯩꯁꯥ ꯄꯥꯏꯔꯒ ꯍꯧꯖꯤꯛꯐꯥꯎ ꯄꯤꯔꯛꯇ꯭ꯔꯤꯗꯣ ꯊꯥ ꯑꯃ ꯑꯅꯤ ꯁꯨꯔꯤꯅꯦ ꯑꯩꯒꯤꯁꯦ
ꯌꯥꯗꯁꯤꯗꯤ ꯄꯩꯁꯥꯂꯥꯏꯗ ꯄꯀꯥ ꯂꯒ ꯅꯪ ꯌꯨꯝꯗ ꯂꯥꯛꯔꯀꯥꯟ ꯌꯨꯝ ꯂꯥꯛꯇ꯭ꯔꯤꯕ ꯀꯥꯟꯗꯀꯣ ꯄꯩꯁꯥꯗ ꯑꯅꯤꯔꯒꯂꯥ ꯑꯣꯅꯦꯅ
ꯑꯁ ꯄꯤꯔꯛꯑꯣ ꯍꯥꯏꯕꯅꯤꯅ ꯍꯣꯏ ꯍꯣꯔꯦ ꯍꯌꯦꯑꯡ ꯍꯌꯦꯡ ꯊꯥꯔꯛꯑꯒꯦ ꯍꯥꯏꯕꯅꯦ ꯑꯩꯅꯥꯛ ꯂꯩꯕ ꯀꯥꯟꯗꯣ ꯑꯩ ꯑꯩꯒꯥꯎꯗ ꯊꯥꯔꯛꯑꯒꯦꯀꯣ ꯍꯥꯏꯔꯒ ꯁꯨꯝ ꯊꯥꯔꯛꯇꯕꯩ ꯋꯥꯅꯤꯗ ꯑꯩꯅ ꯑꯩꯗꯤ ꯊꯥꯔꯛꯀꯗ꯭ꯔꯥ ꯃꯥꯅ ꯉꯥꯏꯔꯤꯅꯦꯕ ꯑꯗꯣ ꯃꯥꯅ ꯊꯥꯔꯛꯇꯦ ꯌꯨꯝꯗ ꯌ ꯌꯨꯝꯗ ꯌꯧꯕ ꯀꯥꯟꯗ ꯑꯩ ꯑꯁꯨꯝ ꯂꯩꯔ ꯂꯩꯗꯕꯒꯤ ꯑꯣꯏꯔꯝ ꯅꯤꯗꯥꯅ ꯈꯜꯂꯤꯅꯦꯕ ꯑꯁ ꯑꯩꯁꯨ ꯂꯩꯕ ꯀꯥꯟꯗ ꯊꯥꯔꯛꯑꯅꯤꯅ ꯈꯜꯂꯤꯅꯦꯕ ꯑꯩꯅ ꯀꯣꯛ ꯇꯧꯔꯛꯄ ꯀꯥꯟꯗꯀꯣ ꯃꯥꯅ ꯑꯁ ꯌꯥꯏꯔꯦ ꯃꯥꯅ ꯑꯣꯏꯅ ꯁꯥꯎꯋꯦ
ꯑ ꯃꯦꯁꯦꯖ ꯈꯔ ꯊꯥꯎꯅꯦ ꯃꯉꯣꯟꯗ
ꯑꯩ ꯉꯔꯥꯡ ꯉꯔꯥꯡꯅ ꯇꯨꯏꯁꯗꯦ ꯑꯧ ꯁꯟꯗꯦ ꯁꯟꯗꯦꯔ ꯑꯩꯅ ꯀꯣ ꯇꯧꯔꯛꯄꯗꯣ ꯀꯣ ꯇꯧꯕꯗꯣ ꯑꯗꯨ ꯊꯔꯁꯗꯦ ꯁꯇꯔꯗꯦ ꯗꯦꯗ ꯑꯣꯏꯔꯝꯃꯅꯤ ꯑꯩꯅ ꯀꯣ ꯇꯧꯕꯗꯣ ꯑꯔꯤꯅꯣ ꯍꯪꯗꯦ ꯃꯥꯒꯤꯦ ꯀ ꯏꯅꯣ ꯁꯦꯕꯔ ꯌꯥꯗꯦ ꯀꯩꯔꯤꯅꯣ ꯑꯗꯨ ꯑꯣꯗꯥꯥꯛ ꯑ ꯉꯥꯡꯉꯤꯗ ꯀꯔꯤꯔꯤꯅꯣ
ꯅꯪꯒꯤ ꯖꯤꯄꯦ ꯅꯝꯕꯔꯗꯣ ꯄꯤꯔꯛꯑꯣ ꯑꯗꯨꯒ ꯊꯥ ꯑꯅꯤꯒꯤꯗꯣ ꯁꯤꯗ ꯊꯥꯔꯛꯑꯣ ꯑꯩꯒꯤꯁꯨ ꯑꯦꯠꯃꯤꯁꯟ ꯇꯧꯅꯤꯡꯉꯥꯏꯁꯨ ꯄꯩꯁꯥ ꯂꯩꯇꯦ ꯉꯁꯤ ꯐꯥꯎ ꯑꯦꯗꯃꯤꯁꯟ ꯇꯧꯗ꯭ꯔꯤꯌꯦ ꯅꯪ ꯄꯩꯁꯥ ꯄꯤꯗꯕꯒꯤ ꯑꯩꯈꯣꯏꯒꯤ ꯌꯨꯝꯗꯁꯨ ꯄꯩꯁꯥ ꯂꯩꯇꯦ ꯑꯗꯨꯝ ꯍꯥꯏꯌꯨꯅꯦ ꯅꯪꯁꯨ
ꯑ ꯍꯥꯏꯕꯅꯤꯅꯦ ꯑꯩꯅ ꯍꯥꯏꯗꯕ ꯌꯥꯎꯗ꯭ꯔꯦꯅꯦ ꯑꯗꯣ ꯍꯥꯏꯦ ꯑꯩꯅ ꯑꯩꯅ ꯑꯦꯗꯃꯤꯁꯟ ꯇꯧꯅꯤꯡꯉꯥꯏ ꯅꯍꯥ ꯑꯩꯅ ꯂꯥꯛꯄ ꯃꯇꯝꯗꯨꯗꯀꯣ ꯑꯁ ꯁꯤꯗ ꯑꯃꯨꯛ ꯂꯥꯛꯄꯗꯣ ꯌꯨꯝꯗ ꯂꯥꯛꯑꯒ ꯑꯃꯨꯛ ꯍꯟꯕꯗꯣ ꯑꯗꯣ ꯑꯩ ꯎꯝ ꯏꯆꯦ ꯃꯈꯣꯏꯗ ꯆꯠꯂꯦꯕ ꯑꯩꯒꯤ ꯐꯤꯔꯣꯜ ꯂꯧꯅꯤꯡꯉ ꯑꯗꯨ ꯃꯇꯝꯗꯀꯣ ꯑꯩꯅ ꯗꯨꯀꯥꯟꯗ ꯃꯥꯗꯣ ꯗꯨꯀꯥꯟꯗ ꯂꯩꯕ ꯑꯩ ꯑꯩꯅ ꯂꯥꯛꯑꯒꯀꯣ ꯄꯩꯁꯥꯗꯣ ꯄꯤꯔꯛꯑꯣ ꯑꯩ ꯎꯝ ꯄꯩꯁꯥ ꯂꯩꯇ꯭ꯔꯦ ꯑ ꯁꯟ ꯇꯧꯗ꯭ꯔꯦ ꯅꯪ ꯄꯩꯁꯥ ꯊꯥꯔꯛꯇꯕꯒꯤ ꯄꯩꯁꯥ ꯑꯦꯝꯁꯟ ꯇꯧꯗ꯭ꯔꯥ ꯑꯃꯨꯛ ꯍꯜꯂꯛꯄꯅꯦ ꯍꯥꯏꯕ ꯑꯩꯒꯤ ꯑꯩꯅ ꯑꯗꯨꯒ ꯃꯥꯅ ꯃꯥꯅ ꯎꯝ